ꯑ
ꯑ ꯇꯥꯕ꯭ꯔꯣ ꯍꯜꯂꯣ ꯍꯂꯣ ꯔꯅꯨ
ꯑ
ꯇꯥꯏ ꯇꯥꯏ ꯇꯥꯗ꯭ꯔꯣ
ꯑꯁ ꯅꯈꯣꯟ ꯐꯖꯟ ꯇꯥꯗꯦꯅꯦ
ꯍꯧꯖꯤꯛꯇꯤ
ꯑꯣ ꯐꯖꯟ ꯇꯥꯔꯦ ꯐꯖꯟ ꯇꯥꯔꯦ ꯅꯪ ꯀꯥꯏ ꯂꯩꯒꯦ ꯍꯥ
ꯌꯨꯝ ꯂꯩꯌꯦ
ꯑ ꯊꯕꯛꯀ ꯊꯣꯛꯇ꯭ꯔꯕ꯭ꯔꯣ
ꯑꯁ ꯊꯕꯛ ꯊꯕꯛꯁꯨ ꯂꯧꯁꯨ ꯂꯣꯏꯔꯦ ꯀꯩꯗꯧꯔꯨꯅꯤ
ꯉꯜꯂꯦꯍꯦ ꯅꯣꯏꯗꯤ
ꯎꯝ ꯏꯁꯤꯡ ꯃꯔꯥꯡ ꯀꯥꯏꯕꯅꯤꯅ
ꯑꯦ ꯃꯤ ꯑꯇꯩꯗꯤ ꯏꯁꯤꯡꯒ ꯐꯪꯗꯅ ꯂꯩ ꯅꯣꯏꯗꯤ ꯑꯩꯅꯦ
ꯃꯤ ꯑꯇꯩꯗꯤ ꯁꯤꯡ ꯂꯩꯇꯕꯅꯤꯅ ꯂꯧ ꯁꯨꯕ ꯍꯧꯗ꯭ꯔꯤꯗ ꯅꯣꯏꯗꯤ ꯀꯃꯥꯏꯅ ꯇꯧꯖꯥꯔꯣ
ꯗ ꯀꯣꯏꯁꯨ ꯂ ꯑꯣ ꯂ ꯍꯥꯏꯁꯨ ꯍꯥꯏꯁꯨ ꯍꯥꯏꯔꯛꯇꯦꯅꯦ ꯂꯥꯛꯀꯦ ꯍꯥꯏꯔꯁꯨ ꯏꯁꯤꯡ ꯂꯩꯇꯕꯒꯤꯕꯣ ꯀꯔꯅ ꯇꯧꯅꯤꯡꯉꯥꯏꯁꯨ ꯐꯔꯛ ꯇꯥꯑ ꯃꯥꯜꯂꯦ ꯈꯪꯗꯦ ꯆꯠꯁꯤ
ꯍꯧꯖꯤꯛꯇꯤ ꯏꯁꯤꯡ ꯂꯩꯔꯕꯅꯤ ꯉꯔꯥꯡ ꯅꯣꯡ ꯐꯖꯅ ꯆꯨꯔꯦ ꯑꯁꯤ ꯃꯁꯤꯁꯨ ꯈꯔ ꯃꯔꯛ ꯎꯝ ꯉꯔꯥꯡ ꯅꯣꯡ ꯐꯖꯅ ꯆꯨꯅꯦ
ꯁꯤꯤꯡ ꯀꯣꯅꯥꯗ꯭ꯔꯗꯤ
ꯂꯥꯈ ꯃꯇꯝ ꯂꯥꯛꯀꯅꯤꯗꯪꯥꯏꯗ ꯅꯣꯡ ꯍꯧꯖꯤꯛ ꯅꯣꯡ ꯆꯨꯕ ꯍꯧꯔꯅꯤꯗ ꯅꯣꯡ ꯑꯗꯨꯝ ꯁꯤꯁꯨ ꯃꯝꯃꯒ ꯂꯩꯔꯦ ꯅꯨꯡꯁꯥ ꯊꯣꯛꯇꯦ ꯉꯁꯤ ꯅꯨꯃꯤꯠꯁꯦ
ꯑꯣ ꯑꯩꯈꯣꯏꯔꯣꯝꯁꯨ ꯏꯟꯁꯥ ꯊꯣꯛꯇꯦꯅꯤ
ꯎꯝ ꯑꯁ ꯂ ꯅꯨꯡꯉꯥꯏꯕ꯭ꯔꯣ ꯑꯗꯨꯕꯨ
ꯈꯪꯗꯦꯗ ꯄꯨꯡꯂꯩ ꯂꯩꯕ ꯍꯥꯏ ꯅꯦ ꯅꯣꯏꯗꯤ ꯅꯨꯡꯉꯥꯏꯕ꯭ꯔꯣ ꯑꯗꯨꯗ
ꯀꯥꯏ ꯈꯨꯟꯗ ꯂꯩꯕ ꯅꯨꯡꯉꯥꯏꯕ꯭ꯔꯣꯅꯦ ꯃꯇꯝꯁꯤꯒ ꯇꯨꯝꯕ ꯆꯥꯕꯁꯨ ꯈꯪꯗꯦ ꯀꯨꯒꯤ ꯀꯆꯦꯜ ꯆꯦꯜꯂ ꯂꯩꯌꯦ
ꯑꯗꯔ ꯁꯔꯦ
ꯣ ꯏꯡꯕ꯭ꯔ ꯅꯦ
ꯕꯣ ꯑꯁ ꯌꯦꯡ ꯉꯔꯥꯡ ꯑꯌꯨꯛꯇ ꯑꯁ ꯌꯦꯡꯗ꯭ꯔꯦꯗꯥꯏ ꯑꯁ ꯉꯔꯥꯡ ꯌꯦꯡꯒꯦ ꯇꯧꯔꯝꯃꯒ ꯑꯁ ꯇꯨꯝꯅꯤꯡꯗꯅ ꯄꯨꯡ ꯕꯥꯔꯣꯨꯛ ꯑꯗꯨꯋꯥꯏꯗ ꯇꯨꯝꯃꯦ
ꯅꯤꯔꯥꯡꯒꯤꯗꯤ ꯐꯖꯩꯍꯦ
ꯑ ꯌꯦꯡꯕ꯭ꯔꯣ
ꯍꯣꯏꯣꯏ ꯑꯁ ꯑꯩ ꯂꯣꯏ ꯐꯥꯎ ꯌꯦꯡꯉꯦ
ꯑꯁ ꯑꯩꯡ ꯑꯩꯁꯨ ꯑꯁ ꯑꯌꯨꯛ ꯍꯧꯗ ꯍꯧꯒꯠꯂꯒ ꯎꯆꯥ ꯂꯧꯕ ꯆꯠꯇꯣꯏꯕ ꯑꯗꯨꯒꯤ ꯑꯁ ꯊꯕꯛꯁꯨ ꯂꯩꯕꯅꯤꯅ ꯑꯁ ꯅꯅ ꯇꯨꯝꯃ ꯉꯁꯤ ꯑꯌꯨꯛꯇ ꯑꯌꯨꯛꯀꯤ ꯃꯦꯠꯁꯇ ꯌꯦꯡꯒꯦ ꯇꯧꯕꯅꯦ ꯑꯗꯨ ꯎꯛꯆꯥꯥ ꯂꯧꯥꯎꯗ ꯊꯦꯡꯅ ꯍꯜꯂꯛꯑꯦ ꯑꯃꯨꯛ ꯑꯣꯣ
ꯀꯅꯥꯎꯗ ꯀꯣꯏ ꯌꯥꯗ ꯔꯦꯗ
ꯑꯣꯏꯔꯅꯤ ꯃꯥ ꯁꯅꯥꯗꯕꯅꯤꯅꯦ
ꯍꯣꯏ ꯑꯁ ꯉꯔꯥꯡꯗꯤ ꯏꯁꯄꯦꯟꯅ ꯅꯩꯔꯦ ꯀꯩꯅꯣ ꯍꯧꯕꯗꯤ ꯀꯤ ꯂꯣꯏꯕ ꯍꯁ ꯃꯣꯏ ꯂꯥꯛꯇꯅꯦ
ꯀꯅꯥ ꯈꯪ ꯍꯟꯗꯛ ꯃꯣꯏ ꯂꯧꯗꯧ ꯃꯥꯜꯂꯦꯗ
ꯍꯣꯏ ꯑꯗꯨꯃꯥꯏꯅ ꯍꯥꯏꯅꯉꯤꯅꯦ
ꯎꯝ ꯄ꯭ꯔꯥꯥꯟꯁꯨ ꯌꯥꯗꯦꯗ ꯉ ꯐ꯭ꯔꯥꯟꯁ ꯀꯦꯄꯤꯇꯦꯜꯒꯔ ꯁꯅꯍꯎꯗꯣ ꯄꯦꯔꯥꯒꯣꯏꯁꯦ ꯂꯨꯅ ꯄꯦꯅꯥꯜꯇꯤꯗ ꯉꯝꯕꯅꯦꯕ
ꯉꯝꯃꯦ ꯍꯣꯏ ꯌꯥꯝ ꯂꯨꯋꯦꯗ ꯑꯣꯄꯤꯅꯤꯌꯟꯗꯨꯀꯣ
ꯎꯝ
ꯉꯔꯥꯡꯗꯤ ꯑꯁ ꯐꯖꯩꯍꯦ ꯐꯖꯕꯗꯤ ꯕꯣ ꯍꯧꯕꯗꯒꯤ ꯏꯁꯄꯦꯟ ꯉꯥꯛꯇ ꯄꯥꯏꯌꯦꯕ
ꯉꯁꯤꯁꯨ ꯐꯖꯒꯅꯤ ꯑꯥꯔꯖꯦꯟꯇꯤꯅꯥꯒ ꯏꯖꯤꯞ
ꯑꯗꯨꯕꯨ ꯉꯔꯥꯡ ꯉꯁꯤꯒꯤ ꯃꯦꯠꯆ ꯑꯌꯨꯛꯇꯣ
ꯎꯝ
ꯃꯣꯏ ꯆꯟꯗꯨꯗꯤ ꯂꯨꯅꯗꯤ ꯆꯜꯍꯦ
ꯏꯁꯩ ꯑꯌꯨꯛꯀꯤꯔꯣ
ꯍꯣꯏ ꯃꯤꯅꯤꯠ ꯇꯔꯨꯛ ꯄꯤꯕꯗꯣ ꯃꯤꯅꯤꯠ ꯑꯍꯨꯝ ꯂꯣꯏꯔꯒ ꯂꯥꯁ ꯃꯤꯅꯤꯠ ꯉꯥꯏꯔꯕꯅꯦꯕ ꯑꯗꯨꯗ ꯆꯟꯈ꯭ꯔꯣ ꯑꯁ ꯑꯗꯨꯒ ꯃꯇꯝ ꯍꯦꯛ ꯇꯥꯈ꯭ꯔꯕ
ꯎꯝ ꯗꯥꯎ ꯍꯥꯏꯗꯨꯅꯦ
ꯑꯅꯥ ꯁꯨ ꯌꯥꯗꯦꯗ ꯕꯣꯔꯁꯨ ꯐꯪꯗꯦ ꯑꯃꯨꯐꯥꯎ ꯍꯧꯕꯗꯒꯤ
ꯐꯪꯉꯁꯨ ꯀꯩꯅꯣ ꯇꯧꯗ꯭ꯔꯕꯅꯤꯅ ꯃꯤꯉꯣꯟꯗ ꯍꯦꯛ ꯑꯗꯨꯝ ꯄꯤꯔꯕꯅꯤ ꯃꯥ ꯄꯣꯄꯅꯤꯦꯛ ꯀꯤꯕ꯭ꯔꯥ ꯅꯠꯇ꯭ꯔꯒ ꯍꯩꯗꯕꯒꯦꯔꯣ ꯈꯪꯝꯗ꯭ꯔꯦꯗ
ꯎ ꯄꯛꯄ ꯍꯥꯏꯗꯦ ꯏꯔꯥꯡꯗꯤ ꯁꯅꯥꯁꯨ ꯁꯃꯗ꯭ꯔꯦꯗ ꯃꯥꯗꯦ
ꯃꯤꯠꯁꯤꯗꯤꯕꯨ ꯄꯥꯏꯔꯒ ꯑꯗꯨꯝ ꯀꯦꯔꯤ ꯇꯧꯋꯕ ꯔꯣꯅꯥꯜꯗꯣꯗꯤ ꯑꯗꯨꯃꯥꯏꯅ ꯇꯧꯗ꯭ꯦꯔꯤꯕ
ꯁꯄꯦꯟꯒ ꯑꯥꯔꯖꯦꯟꯇꯤꯅꯥꯁꯦ ꯈꯔ ꯍꯣꯞ ꯂꯩꯏꯅꯤ
ꯍꯗꯅꯦ ꯃꯥ ꯃꯕꯥꯅꯤ ꯄꯨ ꯆꯞ ꯃꯥꯟꯅꯒꯗꯧ ꯃꯥ ꯃꯥꯟꯅꯔꯝꯃꯣꯏ ꯏꯪꯂꯦꯟꯁꯨ ꯐꯖꯩꯍꯦ
ꯍꯣꯏ ꯑꯁ ꯃ ꯌꯥꯝ ꯐꯖꯕꯨ ꯄ ꯍꯞꯇꯥꯕꯗꯗ ꯏ
ꯑꯁ ꯏꯪꯂꯦꯟꯁꯦ ꯑꯗꯨꯝ ꯌꯥꯗꯤ ꯌꯥꯏ
ꯏꯪꯂꯦꯟꯒ ꯅꯣꯔꯋꯦꯗꯤ ꯑꯗꯨꯝ ꯃꯥꯟꯅꯩꯗ ꯃꯣꯏꯒꯤ ꯄ꯭ꯂꯦꯗꯤ
ꯅꯣꯡꯋꯦꯒ ꯏꯂ ꯁꯅꯥꯗꯅꯃꯤꯇ ꯐꯦ
ꯐꯖꯕꯅꯦ ꯍꯣꯏ ꯐꯖꯔꯝꯒꯅꯤ
ꯅꯣꯡꯗꯤ ꯂꯩꯍꯧꯈ꯭ꯔꯤꯅꯦ
ꯐꯥꯏ ꯂꯩꯇꯅ ꯑꯁ ꯑꯩꯅ ꯅꯨꯡꯉꯥꯏꯇꯕꯁꯦ ꯒ꯭ꯔꯦꯖꯨ ꯑꯣꯏꯅꯤꯡꯉꯤ ꯅꯨꯡꯁꯤꯔꯤꯁꯤ
ꯕ꯭ꯔꯥꯖ ꯅꯦꯝꯃꯥꯗ ꯅꯨꯡꯁꯤ
ꯎꯝ
ꯃꯦꯁꯕꯨꯨꯗꯤ ꯌꯦꯡꯗꯗꯤ ꯇꯥꯏ ꯑꯗꯨ ꯑꯁ ꯕꯣꯔ ꯌꯦꯡꯒꯦ ꯍꯥꯏꯔꯗꯤ ꯑꯗꯨꯝ ꯇꯨꯝꯅꯤꯡꯂꯛꯏꯅꯦ
ꯑꯁ ꯌꯦꯡꯂꯝꯗꯥꯏꯗ ꯉꯥꯏꯍꯥꯛ ꯇꯨꯝꯈ꯭ꯔꯣꯅ ꯑꯗꯨꯒ ꯌꯦꯡꯒꯗꯧꯕ ꯃꯇꯝꯗ ꯍꯧꯒꯠꯂꯣ ꯄꯨꯡꯈꯥꯏꯃꯨꯛ ꯂꯩꯔꯦ
ꯏꯁꯔꯤꯂꯤꯌꯥꯕꯗꯥꯏꯁ ꯑꯗꯨꯒꯤ ꯇ ꯃꯇꯝꯗꯣ ꯀꯩꯅꯣ ꯇꯧꯋꯦꯕ
ꯌꯦꯡꯅꯕ
ꯄꯨꯟꯗꯦꯗ ꯑꯩ ꯍꯣꯏ ꯀꯩꯅꯣ
ꯃꯤ ꯈꯔꯗꯤ ꯄꯨꯜꯂꯒ ꯌꯦꯡꯉꯤ ꯑꯗꯨꯕꯨ ꯑꯁ ꯑꯩꯁꯨ ꯉꯔꯥꯡ ꯑꯁꯣꯝꯗ ꯃꯅꯤꯡꯉꯤꯗ
ꯑꯥ
ꯑꯗꯨꯗ ꯆꯪꯔꯒ ꯑꯁ ꯑꯃꯗꯁꯨ ꯃꯤ ꯑꯃꯥ ꯔꯣꯅꯥꯜꯗꯣꯒꯤ ꯐꯦꯟꯗꯨ
ꯑꯣ ꯑꯁ
ꯑꯗꯨꯗꯤ ꯇꯨꯝꯂ ꯂꯩꯌꯦ ꯑꯁ ꯑꯗꯨꯒ ꯃꯅꯥꯎꯄꯥꯗ ꯇꯨꯝ ꯂꯩꯌꯦ ꯑꯁ ꯑꯩꯒ ꯀꯩꯅꯣ ꯑꯃꯗꯣ
ꯄꯥꯏ ꯑꯥ ꯏꯕꯥꯅꯤ ꯈꯛꯇ ꯑꯩꯁ ꯑꯩꯖꯨ ꯇꯨꯝꯅꯤꯡꯉꯦ ꯑꯩꯁ ꯀꯅꯒ ꯌꯦꯡꯗ ꯊꯔꯥ ꯇꯨꯝꯃꯤꯅꯤ ꯑꯗꯒꯤꯕꯨꯕ ꯌꯦꯡꯁꯤꯦ ꯍꯥꯏ ꯍꯥꯏꯔꯒꯁꯥ ꯅꯨꯡꯁꯥ ꯇꯨꯝꯕ ꯍꯧꯔꯦ ꯀꯗꯥꯏꯗꯒꯤ
ꯑꯩꯒ ꯂꯩꯔꯗꯤ ꯑꯁ ꯄꯨꯟꯅ ꯌꯦꯡꯕꯅꯤꯅ ꯄꯨꯟꯅ ꯌꯦꯡꯕ ꯅꯨꯡꯉꯥꯏꯗ ꯕꯣꯜꯗꯤ
ꯑꯗꯨꯅ ꯄꯨꯟꯅ ꯐꯦꯟ ꯐꯦꯟ ꯇꯣꯉꯥꯟ ꯇꯣꯉꯥꯟ
ꯐꯔꯦ ꯑꯁ ꯑꯩꯈꯣꯏ ꯁ꯭ꯋꯥꯏꯗꯤ ꯌꯥꯗ꯭ꯔꯦꯍꯦ ꯉꯔꯥꯡꯗꯤꯀꯣ ꯏꯃꯥꯟꯅꯕ ꯈꯔ ꯎꯄꯅꯤꯡꯗ ꯄꯤꯅꯥꯜꯗꯣ ꯉꯝꯗ꯭ꯔꯦꯅ
ꯎꯝ
ꯄꯨꯈ꯭ꯔꯤꯗ ꯊꯥꯗꯕꯅꯤꯅꯦ
ꯏꯁ ꯃꯤ ꯈ꯭ꯔꯥꯗꯤ
ꯑꯁ ꯐꯖꯅ ꯇꯧꯋꯦ ꯁ꯭ꯋꯥꯏꯗꯤ
ꯇꯧꯔꯝꯅꯤꯗꯗꯤ ꯃꯣꯏꯗꯤ ꯀꯩ ꯍꯥꯏꯅꯤ ꯃꯌꯥꯝ ꯄꯨꯟꯅ ꯌꯦꯡꯃꯤꯟꯅꯔꯒ ꯂꯥꯝꯕ ꯈꯣꯠꯄ ꯇꯧꯋꯤꯗꯅ
ꯍꯣꯏ
ꯑꯁꯤꯗꯗꯤ ꯇꯧ ꯌꯥꯗꯦ ꯅꯪ ꯅꯨꯡꯉꯥꯏꯕꯅꯤꯗ ꯃꯤ ꯃꯌꯥꯝ ꯌꯦꯡꯉꯒ ꯂꯝꯍꯥꯡꯗ ꯑꯣꯏꯒꯦꯔꯥ ꯀꯩ ꯀꯩꯗ ꯑꯣꯏꯒꯦꯔꯥ ꯌꯦꯡꯃꯤꯟꯅꯔꯣ
ꯎꯝ ꯁꯤꯃꯤ ꯐꯥꯏꯅꯦꯜ ꯐꯥꯏꯅꯦꯜ ꯗꯋꯥꯏꯗꯤ ꯑꯩꯁꯨ ꯌꯦꯡꯕ ꯆꯠꯁꯦꯔ ꯈꯜꯂꯦꯗ ꯑꯗꯨꯗ ꯅꯣꯏꯔꯣꯝꯗ
ꯈꯪꯗꯦꯅꯦ ꯁꯦ ꯋ꯭ꯁꯨ ꯋꯔꯦ ꯀꯅꯥꯅꯥ ꯀꯗꯣꯏꯔꯥ ꯁꯤꯅꯤ
ꯍꯣꯏ
ꯁꯤꯗꯤ ꯍꯥꯟꯅ ꯒ꯭ꯌꯥꯟ ꯇꯥꯗꯔꯤꯁꯦ
ꯄꯨꯨꯟꯁꯤꯁꯦ ꯊꯥꯖꯗꯅ ꯄ꯭ꯂꯦꯌꯔꯁꯤꯡꯁꯦ ꯌꯥꯗꯕ ꯉꯥꯛꯇꯅꯤꯀꯣ
ꯈꯪꯗꯦ ꯍꯟꯗꯛꯁꯦ ꯀꯃꯥꯏꯅ ꯇꯧꯕꯥꯖꯠꯅꯣ ꯈꯪꯗꯦ
ꯑꯃ ꯑꯅꯤ ꯈꯛꯇꯥ ꯑꯌꯥꯝꯕꯅ ꯑꯗꯨꯝ ꯌꯥꯔ ꯂꯩꯌꯦꯅꯤ
ꯎꯝ ꯍꯥꯏꯗꯤ ꯈꯪꯗꯕꯁꯦ ꯍꯥꯏꯒꯗꯕꯥꯁꯦ ꯑꯃ ꯑꯁꯤꯅ ꯂꯧꯒꯅꯤ ꯍꯥꯏꯁꯦ ꯈꯔ ꯂꯨꯢꯌꯦꯗ
ꯆꯞ ꯆꯞ ꯃꯟꯅꯩꯌꯦꯀꯣ
ꯈꯏꯃꯥꯟꯅꯏ ꯍꯥꯏꯁꯨ ꯃꯤꯛꯁꯤ ꯈꯣꯏꯁꯨ ꯃꯣꯏꯁꯨ ꯐꯖꯗꯦ ꯐꯖꯩꯗꯕꯨ ꯗꯤꯐꯦꯟ ꯃꯣꯏ ꯃꯅꯤꯡꯗ ꯂꯦꯞꯄꯤꯕꯁꯦ ꯌꯥꯗꯅꯦ
ꯍꯣꯏ ꯑꯁ ꯍꯣꯏ ꯃꯣꯏ ꯗꯤꯐꯦꯟꯁꯦ ꯐꯖꯗꯦ
ꯎ ꯃꯃꯥꯡꯁꯨ ꯆꯕꯗꯤ ꯐꯖꯔꯦ
ꯎꯝ
ꯑꯁ ꯃꯤꯁꯤꯁꯨ ꯍꯅꯨ ꯍꯅꯨꯁꯨ ꯊꯥꯗꯣꯛꯇꯦꯍ ꯇꯧꯏꯍꯦ
ꯃꯣꯏ ꯃꯣꯏꯁꯦ ꯇꯣꯞ ꯏꯁꯀꯣꯔꯔꯁꯦ ꯌꯥ ꯃꯦꯅꯦ ꯃꯤꯁꯦꯁꯤ ꯀꯥꯏ
ꯃꯣꯏꯁꯤ ꯀꯃꯥꯏꯅ ꯇꯧꯖꯥꯔ ꯈꯥꯟꯗ ꯀꯅꯥ ꯍꯅ
ꯍꯣꯔꯦꯟ ꯃꯥ ꯑꯣꯄꯤꯅꯤꯌꯟ ꯇꯥꯕ ꯇꯤꯝꯗꯨ ꯃꯥ ꯑꯦꯗꯚꯥꯟꯇꯦꯖ ꯂꯧꯔꯥꯗꯤ ꯃꯥ ꯂꯧꯕ ꯌꯥꯏꯌꯦ
ꯑ ꯍꯣꯔꯦꯟ ꯃꯥ ꯆꯥꯟꯁ ꯃꯥꯗꯨꯗ ꯌꯦꯡꯕ ꯌꯥꯔꯦ
ꯑ ꯑꯗꯨꯗ ꯃꯣꯏ ꯇꯤꯝꯁꯤꯡꯁꯨꯀꯣ ꯑꯩꯉꯣꯟꯗ ꯄꯤꯒꯗꯕ ꯃꯥꯜꯂꯦ
ꯃꯣꯏ ꯑꯥꯔꯖꯦꯟꯇꯤꯅꯥꯗꯤ ꯃꯣꯏ ꯀꯩ ꯍꯥꯏꯁꯤꯔꯥ ꯃꯦꯁꯤꯕꯨ ꯊꯥꯖꯕ ꯂꯩꯕ ꯃꯣꯏ ꯇꯤꯝꯃꯦꯠꯁꯤꯡꯗꯣ
ꯑ
ꯄꯣꯔꯇꯨꯒꯥꯜꯗꯤ ꯑꯗꯨꯃꯥꯏ ꯇꯧꯗꯦꯕ ꯃꯦꯁꯤ ꯔꯣꯅꯥꯜꯗꯣ ꯗ ꯕꯣꯜ ꯄꯤꯅꯤꯉꯥꯏ ꯇꯜꯂꯤꯕ ꯎꯝ ꯎꯝ ꯑꯥꯔꯖꯦꯟꯇꯤꯅꯥꯗꯤ ꯑꯃꯕꯨ ꯊꯥꯖꯩꯌꯦꯕ ꯑꯁ ꯍꯟꯗꯤꯦ ꯍꯟꯗ꯭ꯔꯤꯅꯦ ꯃꯥꯁꯦ
ꯑꯁ ꯈꯦꯡꯖꯗꯦ ꯃꯊꯪꯗ ꯃꯊꯪꯗ ꯑꯃꯨꯛ ꯁꯥꯟꯅꯒꯦꯔꯥ ꯁꯥꯟꯅꯔꯒꯦꯔꯥ ꯈꯪꯗꯦ
ꯍꯟꯗꯛꯅ ꯈꯪꯒꯅꯤ ꯃꯥ ꯍꯥꯏꯔꯛꯀꯅꯤ ꯑꯗꯨꯗ ꯌꯦꯡ ꯇꯥꯔꯦ ꯑꯩꯗꯤ ꯈꯪꯗꯅ ꯃꯥꯖꯤꯛ ꯈꯨ ꯁꯅꯥꯁ ꯑꯃꯨꯛ ꯁꯅꯥꯗꯧ ꯃꯥꯜꯂꯦꯗ ꯑꯔꯣꯏꯕ ꯑꯣꯏꯒꯗ꯭ꯔꯥ ꯈꯪꯗꯦ
ꯍꯪꯖꯅꯦ
ꯔꯣꯅꯥꯜꯗꯣ ꯍꯧꯖꯤꯛꯇ ꯇꯣꯂꯝ ꯇꯧ ꯃꯥꯜꯂꯦ
ꯑꯗꯦ ꯃꯣꯏꯁꯨ ꯃꯣꯏ ꯇꯣꯛꯑꯗꯤ ꯃꯤꯁꯤꯕꯨꯁꯨ ꯇꯣꯛ ꯇꯧ ꯃꯥꯜꯂꯤꯦꯗ
ꯎꯝ ꯌꯦꯡꯟꯅꯕ ꯌꯥꯏ ꯅ ꯃꯥꯁꯨ ꯇꯣꯛꯈ꯭ꯔꯗꯥꯏꯅꯦ
ꯍꯣꯏ ꯏꯁꯁꯃꯗꯤ ꯇꯣꯛꯈ꯭ꯔꯦꯅꯦ ꯃꯥ ꯍꯛꯆꯥꯡꯁꯤ ꯌꯥꯗ꯭ꯔꯦꯕ
ꯌꯥꯗꯅꯦ ꯁꯤꯃ ꯑ ꯕ ꯍꯥꯏꯗꯤ ꯕꯣꯔ ꯄꯥꯏꯒꯗꯧꯕ ꯀꯤꯔꯦꯕ ꯃꯥꯁꯦ
ꯍꯣꯏ
ꯑꯃꯨꯛ ꯇꯧꯔꯛꯇ꯭ꯔꯣ ꯍꯥꯏꯕꯗꯨ
ꯎꯝ ꯃꯥ ꯀꯟꯇ꯭ꯔꯣꯜꯗ ꯁꯥꯟꯅꯕ ꯃꯥꯜꯂꯦ ꯃꯥꯗꯤ
ꯎꯝ
ꯃꯥ ꯅꯍꯥꯟ ꯆꯪꯂꯛꯄꯁꯨ ꯃꯤꯅꯤꯠ ꯇꯥꯔꯝꯗꯥꯏꯗꯅꯦꯕ ꯆꯪꯂꯛ
ꯑꯔꯣꯏꯕꯗ ꯆꯠꯅꯩ ꯍꯥꯏꯅꯤ
ꯐꯦꯟꯁꯤꯡꯕꯨ ꯅꯨꯡꯉꯥꯏꯍꯟꯅꯕꯒꯤꯗꯃꯛꯇꯅꯤꯠꯇ ꯃꯥꯅ ꯁꯅꯥꯗꯔꯤ
ꯃꯥ ꯍꯧꯖꯤꯛ ꯕ꯭ꯔꯥꯖꯤꯜ ꯃꯃꯤꯡ ꯆꯠꯊꯦꯜ ꯅꯦꯃꯥꯔ ꯌꯥꯎꯕꯒꯤꯅꯦ
ꯍꯝ
ꯌꯥꯔꯗꯤ ꯃꯃꯤꯡ ꯆꯞꯗꯤ ꯆꯠꯂꯅꯦ ꯑꯗꯨ ꯃꯃꯤꯡ ꯈꯅ ꯀꯩꯅꯣ ꯆꯂ ꯍꯧꯖꯤꯛꯀ ꯅꯤ ꯃꯍꯦꯛ ꯌꯥꯎꯒꯅꯤ ꯍꯥꯏꯕꯗꯒꯤ ꯑꯁ ꯑꯁꯨꯝ ꯐꯔꯒ ꯆꯠꯂꯁꯦ
ꯎꯝ ꯁꯦꯟꯁꯤꯡꯁꯨ ꯀꯣꯞ ꯂꯩꯕꯁꯦ ꯃꯉꯣꯟꯗ ꯈꯛꯇꯪꯅꯦꯕ
ꯑꯗꯨꯅꯦ ꯈ ꯀꯃꯥꯏꯅ ꯇꯧꯔꯤꯒ ꯑꯁ ꯀꯅꯥ ꯂꯒꯅꯤ ꯅꯪꯒꯤꯗꯤ ꯈꯟꯊꯒꯦ
ꯑꯗꯨꯗ ꯑꯩꯁꯦ ꯑꯩꯅ ꯈꯟꯁꯦ ꯑꯩꯁꯦ ꯇꯤꯝ ꯑꯃꯗꯤ ꯁꯞꯄꯣꯔꯠ ꯇꯧꯗꯧꯕ ꯑꯅꯤ ꯇꯧꯕ ꯏꯁꯄꯦꯟꯒꯔꯁꯤꯟꯇꯅꯥꯁꯦ
ꯁꯤꯀꯥꯟꯗꯅꯦꯁ
ꯍꯥꯟꯅꯗꯒꯤ ꯑꯗꯨꯝ ꯏꯁꯄꯦꯟ ꯈꯔ ꯆꯟꯗꯨꯅ ꯑꯗꯨꯝ ꯇꯧꯔꯛꯑꯦꯕ
ꯎꯝ ꯏꯁꯄꯦꯟꯁꯦ ꯑꯗꯨꯝ ꯐꯖꯗꯤꯦ ꯐꯖꯩ ꯑꯗꯨꯕꯨ ꯃꯣꯏ ꯐꯤꯅꯤꯁꯤꯡ ꯀꯃꯥꯏꯅ ꯇꯧꯖꯥꯔꯥ ꯍꯥꯀꯨꯝꯁꯦ
ꯈꯁ ꯐꯖꯩꯗꯝ
ꯐꯖꯔꯕ ꯍꯥꯟꯅꯗꯤ ꯃꯣꯏ ꯐꯤꯅꯤꯁꯤꯡ ꯌꯥꯗꯕꯅꯤ ꯊꯥꯏꯅꯒꯤ ꯇꯣ
ꯆꯪꯕꯗꯒꯤ ꯐꯖꯈ꯭ꯔꯦꯗꯣ ꯍꯧꯖꯤꯛꯇꯤ ꯑꯁ ꯉꯔꯥꯡ ꯑꯦꯇꯦꯝ ꯇꯧꯕꯁꯨ ꯌꯥꯝꯃꯦ ꯀꯤꯞꯄꯔ ꯐꯕꯒꯤꯅꯦ ꯃꯣꯏ ꯉꯔꯥꯡꯒꯤ ꯀꯤꯞꯄꯔꯗꯨ
ꯎꯝ
ꯑꯦꯇꯦꯝꯗꯤ ꯄꯁꯟꯗ ꯍꯌꯦ
ꯀꯗꯅꯤ ꯑꯗꯤ ꯅꯨꯅꯤ ꯔꯨꯅꯗ ꯍꯦ ꯄꯣ ꯀ
ꯑꯁ ꯑꯩꯁꯨ ꯈꯪꯕꯅꯦ ꯄꯨꯒꯅꯤ ꯍꯥꯏꯕ ꯁꯣꯏꯗꯅ ꯈꯪꯅꯩꯗꯤ
ꯏꯁꯄꯦꯟꯁꯤꯡꯁꯨ ꯑꯩꯁꯨ ꯏꯁꯄꯦꯟ ꯈꯪꯉꯤꯗ ꯉꯔꯥꯡꯗꯒꯤ ꯄꯣꯔꯇꯨꯒꯜ ꯂꯩꯍꯧꯅꯤ ꯍꯥꯏꯕꯗꯣ ꯏꯁꯄꯦꯟꯁꯦ ꯑꯗꯨꯝ ꯐꯖꯩꯕ ꯃꯁꯇ
ꯁꯥꯟꯅꯒꯗꯕ ꯃꯤꯗꯨ ꯂꯩꯇꯦꯕ
ꯎꯝ ꯍꯣꯔꯦꯟ ꯃꯤꯛꯁꯤꯁꯤ ꯑꯃꯨꯛ ꯄꯣꯗ꯭ꯔꯦ ꯂꯣꯏꯔꯦꯍꯦ ꯄꯗꯦꯁ
ꯃꯁꯤ ꯄꯣꯛꯔꯣꯏꯗ ꯑꯗꯨꯗꯤ
ꯉꯪꯗ ꯁ ꯉꯝꯗꯦ ꯍꯩꯕꯣꯗꯤ ꯂꯛ ꯂ ꯗꯥꯎꯟ ꯗꯥꯎꯟꯅꯤ ꯍꯥꯏꯇꯥꯗ
ꯗꯤ ꯆꯨꯝꯃ